ꯍꯂꯣ
ꯇꯥꯕ꯭ꯔꯣ
ꯇꯥꯏꯌꯦ ꯇꯥꯏꯌꯦ ꯉꯁꯤꯗꯤ ꯒꯦꯝ ꯇꯧ ꯒꯦꯝ ꯇꯧꯕ꯭ꯔꯣ
ꯉꯁꯤꯔꯣ ꯈꯔ ꯉꯁꯥꯏ ꯇꯧꯌꯦ ꯑꯃꯨꯛ ꯇꯣꯛꯑꯦ ꯁꯥꯕꯒꯤ
ꯑꯣ ꯀꯩꯁꯨ ꯉꯁꯤ ꯒꯦꯝ ꯁꯪꯗ꯭ꯔꯦ ꯑꯦꯃꯦꯜꯗ ꯉꯥ ꯆꯤꯡꯕꯗꯣ ꯅꯪ ꯂꯣꯏ ꯆꯤꯡ ꯆꯤꯡꯂꯝꯒꯅꯤ ꯀꯣ
ꯑ ꯉꯥ ꯆꯤꯡꯕꯗꯣ ꯑꯩ ꯑꯗꯨꯗꯣ ꯑꯗꯨ ꯃꯇꯃꯗꯒꯤ ꯇꯣꯛꯄꯅꯦꯕꯀꯣ ꯑꯩ ꯑꯗꯨꯗ ꯐꯖꯅ ꯇꯧꯗꯦ ꯅꯣꯡꯃꯩ ꯀꯥꯞꯄꯒ ꯑꯗꯨꯒ ꯑꯃ ꯑꯃ ꯑꯩ ꯍꯦꯛ ꯍꯥꯏꯕꯗꯣ
ꯎꯝ ꯎꯝ ꯎꯝ
ꯑꯗꯨꯒ ꯇꯧꯔꯦꯕꯀꯣ ꯑꯗꯨ ꯑꯁꯦꯡꯕ ꯑꯗꯨꯗꯤ ꯑꯩ ꯆꯪꯗ꯭ꯔꯦ ꯆꯪꯗ꯭ꯔꯦ
ꯐꯩꯅꯦ ꯑꯩꯈꯣꯏꯗꯤ ꯅꯍꯥꯟꯅꯛꯇ ꯆꯤꯡꯕꯤꯕ ꯂꯣꯏꯗ ꯉꯥꯏꯔꯤ
ꯑꯣ
ꯁꯥꯟꯅꯗ꯭ꯔꯦ ꯆꯪꯗ꯭ꯔꯦ ꯑꯩꯗꯤ ꯍꯧꯖꯤꯛ ꯀꯩꯅꯣꯝꯗ ꯂꯩꯅꯦ ꯂꯤꯖꯦꯟ ꯏꯄꯦꯛ ꯇꯔꯥ
ꯎꯝ ꯑꯩꯁꯨ ꯑꯩꯁꯨ ꯑꯁꯪꯕꯗ ꯂꯩꯔꯝꯒꯅꯤ
ꯑꯣ ꯑꯁꯪꯕꯗ ꯂꯩꯗꯤ ꯐꯩꯅꯦ ꯑꯩꯈꯣꯏꯗꯤ ꯏꯕꯥꯟꯅꯤ ꯉꯥꯛꯇ ꯁꯥꯟꯅꯔꯒ ꯄꯣꯕ ꯄꯣꯕ ꯑꯗꯨꯒꯤ ꯑꯁ ꯁꯥꯟꯅꯗ꯭ꯔꯦ
ꯅꯪ ꯐꯣꯟꯗꯨꯅ ꯌꯥꯕ꯭ꯔꯣꯅꯦ
ꯌꯥꯗ꯭ꯔꯦꯅꯦ ꯍꯦꯡ ꯆꯠꯂꯒ ꯇꯧꯔꯒ ꯑꯁ ꯄꯥꯏꯕꯁꯨ ꯁꯨ ꯅꯨꯡꯉꯥꯏꯇ꯭ꯔꯦ ꯍꯥꯏꯗꯤ ꯀꯣ
ꯈꯤꯇꯪ ꯑꯃꯨꯛ ꯈꯤꯇꯪ ꯂꯧꯕꯗ ꯑꯃꯨꯛ ꯃꯃꯥꯡ ꯋꯥꯡꯕ ꯂꯧꯕꯗꯨꯗꯤ ꯐꯕ ꯀꯨꯏꯅ ꯄꯥꯏꯅꯤꯉꯥꯏ ꯃꯨꯛ ꯀꯩꯅꯣꯝ ꯇꯧꯔꯥꯗꯤ
ꯇꯞꯅ ꯂꯧꯔꯒ ꯑꯋꯥꯡꯃ ꯂꯧꯔꯒꯦ ꯍꯥꯏꯕ ꯑꯗꯨꯒ ꯑꯃꯅ ꯅꯪꯒꯤ ꯍꯣ ꯂꯧꯔ ꯒꯦꯁ ꯅꯥꯟꯉꯥꯏ ꯑꯄꯥꯛꯄꯗꯣ ꯂꯧꯔꯣ ꯍꯥꯏꯌꯦꯦ
ꯑꯦ ꯑꯗꯨ ꯅꯨꯡꯉꯥꯏꯇꯦ ꯅꯨꯡꯉꯥꯏꯇꯦ ꯐꯣꯟ ꯄꯥꯏꯄ ꯀꯣꯆꯤꯡ ꯇꯧꯕꯗꯣ
ꯎ ꯑꯣ ꯑꯗꯨꯅꯦ ꯄꯨꯣꯠꯊꯣꯛ ꯄꯨꯁꯤꯟ ꯇꯧꯕꯒꯤ ꯅꯨꯡꯉꯥꯏꯔꯣꯏ ꯍꯥꯏꯕ
ꯅꯨꯡꯉꯥꯏꯇꯦꯕ ꯑꯗꯨꯄ ꯂꯧ ꯑꯣ ꯑꯗꯨꯗꯤ ꯍꯧꯖꯤꯛ ꯍꯧꯖꯤꯛꯇꯪ ꯂꯧꯔꯣ ꯍꯌꯦꯡꯉꯣꯏꯗꯤ ꯁꯪꯉꯣꯏꯕ ꯑꯗꯨꯒꯨꯝꯕꯗꯣ ꯂꯧ ꯅꯨꯡꯉꯥꯏꯇꯦ ꯚ ꯑꯩꯉꯣꯟꯗꯁꯨ ꯂꯩꯕꯀꯣ ꯑꯗꯨ ꯅꯨꯡꯉꯥꯏꯇꯦ ꯍꯣꯏ ꯑꯗꯨ ꯀꯩꯅꯣꯝ ꯇꯧ ꯁꯅꯅꯤꯡꯉꯥꯏ ꯁꯥꯟꯅꯅꯤꯡꯉꯥꯏ ꯃꯇꯝꯁꯤꯗꯗꯤ ꯅꯨꯡꯉꯥꯏꯕꯀꯣ ꯑꯗꯣ ꯈꯨꯇꯤꯛꯇꯤꯅ ꯍꯩꯇꯦꯗ ꯑꯩꯈꯣꯏꯗꯤ
ꯎꯝ ꯑ ꯇꯅꯦꯕ
ꯎ
ꯅꯪꯗꯤ ꯀꯤꯌꯥ ꯄꯤꯕ꯭ꯔꯣ ꯑꯆꯕ ꯑꯄꯥꯛꯄꯗꯣ
ꯀꯨꯟꯊ꯭ꯔꯥ꯭ꯔꯥ ꯀꯨꯟꯊ꯭ꯔꯥ ꯑꯣꯏꯕ꯭ꯔꯥ ꯑꯗꯨꯃꯥꯏꯗꯤ ꯇꯧꯕꯅꯦ ꯃꯈꯀꯣꯡ ꯑꯩꯁꯨ ꯈꯪꯗꯦꯗ ꯑꯩ ꯒ꯭ꯌꯥꯃꯥꯟ ꯇꯗꯤ ꯀꯩꯅꯣꯝꯒꯤꯅꯦ ꯑꯦꯝ ꯑꯥꯏꯒꯤꯅꯦꯕꯀꯣ ꯑꯗꯨꯒ
ꯑꯣ ꯑꯣ
ꯃꯥꯅꯗꯤ ꯃꯥꯒꯤꯅꯦ ꯃꯥ ꯎꯝ ꯃꯥꯒꯤꯅꯦ ꯃꯥ ꯄꯦꯔꯣꯝ ꯁꯨꯇꯤ ꯂꯥꯛꯑꯀꯥꯟꯗ ꯂꯧꯅꯤꯡꯉꯥꯏꯅꯦꯅꯦ ꯍꯥꯏꯕ ꯑꯗꯣ ꯐꯪꯗꯦ ꯑꯩ ꯑꯗꯨꯝ ꯄꯥꯏꯂꯛꯑꯦ ꯑꯩꯒꯤ ꯑꯣꯏꯗꯧ ꯃꯥꯜꯂꯦ
ꯅꯣꯛꯅꯤꯡꯉꯦ ꯃꯤꯒꯤꯗꯨꯕꯣ ꯃꯥꯗ ꯑꯅꯧꯕ ꯄꯤꯕ꯭ꯔꯥ ꯑꯣꯔ ꯃꯥꯅ ꯑꯗꯨꯝ ꯄꯥꯏ ꯄꯥꯏꯔꯒ ꯄꯤꯕ꯭ꯔꯥ ꯑꯅꯧꯕ ꯂꯩꯔꯛꯄ ꯑꯣꯏꯔꯝꯒꯅꯤ
ꯅꯠꯇꯦ ꯑꯅꯧꯕ ꯂꯩꯔꯒ ꯑꯩꯅ ꯂꯧꯕꯤꯕꯅꯦꯕꯒ ꯀꯩꯅꯣꯝꯗꯒꯤ ꯐꯣꯟꯗꯒꯤ ꯇꯧꯔꯛꯄꯗꯣ ꯃꯣꯏ ꯀꯩꯅꯣꯝ ꯑꯩꯉꯣꯟ ꯑꯩ ꯑꯩꯒꯤ ꯂꯩꯐꯝꯗ ꯀꯛꯑꯒ ꯄꯨꯔꯛꯄꯅꯦꯕꯀꯣ ꯃꯄꯨꯁꯨ ꯂꯣꯏꯅ ꯌꯥꯎꯅ ꯑꯅꯧꯕꯒꯤꯅꯦ
ꯃꯤꯗꯤ ꯌꯥꯝ ꯏꯅꯥ ꯈꯨꯂꯛꯀ ꯑꯩꯒꯤꯁꯨ ꯑꯃ ꯇꯧꯕꯤꯌꯨꯅꯦ ꯍꯥꯏꯕꯤꯌꯨꯅꯦ ꯑꯩꯗꯤ ꯑꯗꯨꯝꯅꯤꯡ ꯉꯥꯡꯅꯤꯡꯉꯦ ꯃꯔꯝꯗꯣ
ꯏꯁ ꯅꯣꯏ ꯅ ꯋꯥꯔꯤ ꯇꯕꯨ ꯍꯣꯏ ꯍꯣꯏ ꯋꯥꯔꯤ ꯇꯧ ꯅꯣꯏ ꯇꯧꯕ ꯌꯥꯏꯌꯦꯅ ꯍꯣꯏ ꯑꯗꯨꯅ ꯌꯥꯗꯦ ꯌꯥꯗꯦ ꯇꯧꯕꯒꯤꯅꯦ ꯑꯩꯗꯤ ꯉꯥꯡꯒꯦ ꯅꯣꯏ ꯅꯍꯥꯟꯗ ꯅꯣꯏ ꯌꯨꯝꯒꯤ ꯃꯤ ꯉꯥꯡꯅꯤꯡꯉꯦ ꯉꯥꯡꯅꯤꯡꯉꯦꯒ ꯇꯧꯕꯅꯦꯕꯀꯣ ꯑꯗꯨ
ꯎꯝ ꯈꯪꯉꯦ
ꯅꯪꯒ ꯉꯥꯡꯒꯦ ꯍꯥꯏꯔꯁꯨ ꯃꯤ ꯑꯃꯅ ꯌꯥ ꯌꯥꯔꯣꯏ ꯌꯥꯔꯣꯏ ꯇꯧꯕꯒꯤ ꯑꯩꯅ ꯍꯥꯏꯕꯤꯗꯨꯕꯀꯣ
ꯎꯝ ꯑꯗꯨꯒꯤ ꯃꯥꯅ ꯌꯥꯗꯕ ꯑꯗꯨꯒꯤ ꯑꯗꯨꯒꯤ ꯑꯩꯁꯨ ꯃꯥ ꯃꯈꯥꯒꯗ ꯂꯩꯈ꯭ꯔꯕꯅꯤ ꯑꯩꯁꯨ ꯇꯟꯕ ꯑꯗꯨꯒꯤ ꯖꯁ ꯐ꯭ꯔꯤꯗ ꯂꯩꯗꯅ ꯑꯗꯨꯒꯅꯤ ꯉꯥꯡꯕ ꯈꯣꯠꯄꯗꯤ ꯉꯥꯡꯒꯦ ꯍꯥꯏꯕ ꯕ ꯃꯥꯅ ꯃꯥꯗꯤ ꯅꯨꯡꯃꯩ ꯀꯥꯞꯕꯗꯤꯒ ꯑꯗꯨꯒꯨꯝꯕ ꯃꯤꯗꯣ ꯇꯜꯂꯦ ꯑꯩ ꯌꯥꯝ ꯇꯨꯀꯠꯆꯩꯌꯦ ꯑꯗꯨꯃꯥꯏꯅ ꯍꯥꯏꯕ
ꯎꯝ ꯍꯝ ꯎꯝꯃꯦꯦꯗꯥ
ꯑꯗꯨꯒ ꯑꯩꯅꯁꯦ ꯃꯤꯒꯤ ꯅꯤꯡꯕ ꯄꯥꯝꯕꯅꯤꯅ ꯑꯩꯁꯨ ꯍꯥꯏꯅꯤꯡꯉꯥꯏ ꯂꯩꯇ꯭ꯔꯦꯗ ꯑꯩꯅ ꯍꯥꯏꯕ ꯃꯥꯁꯨ ꯍꯋꯥꯣꯏ ꯆꯨꯝꯃꯦ ꯑꯗꯨꯅꯦ ꯑꯗꯨ ꯑꯣꯏꯔꯁꯨ ꯐꯦꯁꯔꯥ ꯀꯂꯛ ꯆꯥꯕꯒꯤ ꯅꯨꯄꯥ ꯑꯃꯒ ꯋꯥꯔꯤꯣꯔꯦ ꯁꯅꯥꯍꯟꯅꯤꯡꯗꯕꯗꯣ
ꯍꯥꯏꯗ ꯍꯣꯏꯗ ꯂꯣꯏꯅꯃꯛ ꯇꯧꯋꯤꯗꯣ ꯑꯗꯨꯒꯨꯝꯕꯗꯤ ꯃꯥꯒꯤ ꯃꯈꯣꯟ ꯇꯥꯔꯗꯤ ꯅꯨꯄꯥꯒ ꯇꯧꯕ꯭ꯔꯥ ꯇꯧꯋꯦ ꯑꯩꯈꯣꯏ ꯅꯠꯇꯦ ꯑꯩꯈꯣꯏꯅꯤ ꯇꯧꯔꯀꯥꯟꯗ ꯅꯥꯇꯩꯒ ꯇꯧꯕ ꯅꯆꯦꯒ ꯇꯧꯗꯕ ꯇꯧꯔꯦ ꯅꯠꯇꯦ ꯃꯣꯏ ꯄꯨꯟꯅ ꯂꯩꯕꯅꯦ ꯍꯥꯏꯔ ꯑꯗꯨꯃꯥꯏꯅ ꯇꯧꯋꯦꯕ ꯑꯗꯨꯁꯨꯀꯣ ꯉꯔꯥꯡ ꯕꯣꯏꯁ ꯃꯦꯁꯁꯦ ꯊꯥꯔ ꯀꯅꯦ ꯌꯥꯝ ꯅ ꯑꯩꯅ ꯐꯣꯔ ꯃꯥꯗ ꯃꯥ ꯀꯩꯅꯣꯝ ꯇꯧꯕꯅꯦꯕꯀꯣ ꯋꯥꯟ ꯐꯣꯟ ꯇ ꯄꯥꯏꯔꯒ ꯂꯩꯔꯤꯅꯦꯕꯀꯣ ꯑꯗꯨꯗꯤ ꯏꯃꯅꯤ ꯇꯧꯔꯒ ꯂꯩ ꯏꯃꯅꯤ ꯍꯟꯖꯥꯡ ꯊꯣꯡꯉꯒ ꯂꯩꯔꯤꯅꯤ ꯑꯩ ꯅꯣꯛꯅꯤꯡꯉꯤꯅꯤ
ꯍ ꯇꯧꯕꯗꯗꯤ ꯀꯅꯥꯅꯣ ꯍꯥꯏꯕꯗꯣ ꯑ
ꯌꯥꯖꯅꯤ ꯍꯦ
ꯆꯥꯛ ꯀꯟꯅ ꯊꯛꯑꯦ
ꯑꯦ ꯍꯩꯅ
ꯎꯝ ꯄꯔꯠꯒ ꯄꯔꯠ ꯆꯒ ꯆ ꯁ ꯉꯁꯥꯏꯁꯨ ꯇ ꯃꯦꯟ ꯆ ꯄꯨ ꯇ꯭ꯔꯤꯠꯃꯦꯟ ꯆꯠꯄꯗ ꯆꯥꯛ ꯂꯝꯃꯟꯕꯒꯤ ꯍꯥ
ꯑꯆꯥꯄ ꯌꯥꯎꯗꯦ
ꯄꯔꯊꯥ ꯄ꯭ꯔꯊꯥ ꯌꯥꯎꯗꯦ ꯆꯥꯕ
ꯑꯣ ꯆꯥ ꯇꯪ ꯊꯛꯄ
ꯎꯝ ꯆꯥꯒ ꯄꯔ ꯊꯌꯦ ꯁꯥꯏ ꯆꯁꯨ ꯆꯥꯛ ꯂꯥꯝꯃꯟ ꯂꯩꯌꯦ ꯀꯣ
ꯎꯝ
ꯑ
ꯑꯗꯨ ꯇꯟꯒꯤ ꯑꯣꯏꯕ ꯃꯐꯝ ꯅꯪꯅ ꯂꯩꯕ꯭ꯔꯣ ꯅꯣꯏꯗ
ꯎꯝ ꯀꯔ ꯌꯣꯟꯕ ꯅꯛꯅꯌꯦ ꯃꯤꯌꯥꯝꯅ
ꯑꯣ ꯅꯣꯏ ꯅꯣꯏꯒꯤ ꯀꯩꯅꯣꯝꯇꯟꯗꯣ ꯍꯥꯎꯕ꯭ꯔꯣꯅꯦ
ꯍꯋ ꯍ ꯇ ꯍꯋ ꯇꯗꯣ ꯀꯨꯏꯅ ꯁꯦꯝꯈ꯭ꯔꯕꯒꯤ ꯍꯥꯎꯋꯦ ꯃꯣꯏꯒꯤꯗ
ꯑꯣ ꯃꯣꯏ ꯍꯩꯈꯔꯦ
ꯍꯩꯈ꯭ꯔꯦ ꯍꯩꯈ꯭ꯔꯦ ꯁꯦꯝꯕ ꯍꯩꯈ꯭ꯔꯦ ꯑꯩꯈꯣꯏ ꯈꯨꯜ ꯑꯩꯈꯣꯏ ꯈꯨꯨꯟꯒ ꯃꯅꯥꯗꯦ ꯍꯗꯤ ꯏꯀꯟ ꯀꯟ ꯂꯩꯗꯅ ꯆ ꯄꯨꯔꯥ ꯇ ꯄꯨꯨꯔꯥ ꯌꯣꯟꯗꯦꯗ ꯇꯟ ꯇꯟ ꯀꯨꯝꯕ ꯑꯗꯨꯒ ꯀꯔꯤ ꯑꯦꯛ ꯔꯣꯜ ꯑꯗꯨꯒ ꯚꯤꯖꯤꯇꯦꯕꯜ ꯔꯣꯜ ꯆꯤꯛꯀꯟ ꯔꯣꯜ ꯑ ꯑꯗꯨꯒꯨꯝꯕ ꯌꯣꯟꯐꯝꯒꯨꯝꯕꯗꯤ
ꯑꯥ ꯍꯣꯏꯅ ꯌꯦꯟꯁꯥꯡ ꯉꯧꯕꯒꯨꯝꯕꯗꯤ ꯌꯣꯟꯗꯦ
ꯌꯦꯟꯁꯥꯡ ꯉꯥꯎꯕ ꯌꯦꯟꯖꯥꯡ ꯊꯣꯡꯒ ꯌꯣꯟꯕꯗꯣ ꯑꯗꯨꯒꯨꯝꯕꯁꯨ ꯂꯩꯌꯦ
ꯑꯣ
ꯎ ꯑꯗꯨꯝ ꯥꯏ ꯏ ꯑꯗꯨꯒꯨꯝꯕꯁꯨ ꯂꯣꯏ ꯂꯩꯗ
ꯎꯝ
ꯎꯝ ꯕꯤꯖꯤꯅꯦꯁ ꯇꯜꯂꯦ ꯁꯥ ꯅꯨꯡꯁꯥꯒꯤ ꯕꯤꯖꯤꯅꯦꯁꯇꯤ
ꯍꯣꯏꯗ ꯐꯖꯅ ꯁꯤꯜꯂꯝꯒꯅꯤ
ꯎꯝ ꯁꯤꯠꯄꯅꯦ
ꯎꯝ
ꯍꯥꯎꯁꯨ ꯍꯥꯎꯕ
ꯑꯣ ꯐꯩꯌꯦ ꯐꯩꯌꯦ
ꯎꯝ
ꯃꯝꯈ꯭ꯔꯕꯣ
ꯑꯩꯁ ꯈꯔꯗꯤ ꯉꯜꯂꯤꯗ ꯈꯤꯇꯪ ꯅꯨꯡꯁꯥ ꯂꯩꯔꯤ ꯌꯥꯝ ꯍꯟꯅꯤꯡꯕ ꯃꯥꯜꯂꯦ ꯃꯝꯈ꯭ꯔꯕ ꯀꯥꯏꯅ
ꯅꯠꯇꯦ ꯃꯝꯍꯦꯟꯃꯤ ꯅꯗꯅ ꯈꯪꯒꯅ ꯃꯝꯃꯦꯗꯅ ꯑꯗꯨꯒꯤꯁꯨ
ꯑꯥ ꯑꯥ ꯑꯥ ꯑꯥ ꯉꯥꯛꯇꯪ ꯂꯩꯔꯒ ꯑꯣꯛꯆꯥꯛꯀꯤ ꯆꯥꯛ ꯊꯣꯡꯁꯤꯔ ꯈꯜꯂꯦ
ꯑꯣ ꯅꯣꯏ ꯀꯩꯅꯣꯝ ꯇꯧ ꯭ꯔꯣ ꯑꯣꯆꯥꯛꯁꯤ ꯑꯗꯨꯝ ꯅꯨꯡꯇꯤ ꯈꯨꯗꯤꯡꯒꯤ ꯊꯣꯡꯕ꯭ꯔꯣ ꯀꯃꯥꯏꯅ ꯇꯧꯕꯣ ꯅꯣꯏ ꯑꯣꯆꯥꯛꯇꯤ
ꯃꯍꯤꯁ ꯑ ꯁꯥ ꯃꯍꯤꯒꯨꯝꯕ ꯐꯪꯅꯤ ꯅꯨꯡꯇꯤꯒꯤꯗꯤ ꯃꯍꯤꯗꯣ ꯐꯨꯠꯂꯦ ꯃꯨꯟꯗꯕꯤꯗ ꯄꯤ ꯅꯨꯉꯥꯏꯕꯀꯣ ꯑꯗꯨꯒ ꯆꯥꯛ ꯑꯗꯨꯝ ꯉꯁꯤ ꯊꯣꯡꯅꯗꯤ ꯉꯁꯤ ꯊꯣꯡꯗꯤ ꯊꯣꯡꯉꯅꯤ ꯍꯌꯦꯡ ꯍꯌꯦꯡ ꯆꯥꯅꯤꯡꯉꯥꯏ ꯐꯥꯎ ꯇꯧꯕ ꯁꯨꯃꯥꯏꯅ ꯇꯧꯔꯦ ꯑꯁ ꯑꯣꯛ ꯌꯣꯛꯄꯁꯦ
ꯑꯪ ꯉꯁꯤ ꯊꯣꯡꯉꯗꯤ ꯍꯌꯦꯡ ꯆꯥꯔꯅꯤ ꯑꯗꯣ ꯍꯥꯡꯆꯤꯠ ꯑꯃꯨꯛ ꯊꯣꯡꯕ
ꯑꯣ ꯆꯥꯛ ꯉꯥꯛꯇ ꯆꯥꯛ ꯆꯥꯛ ꯊꯣꯡꯕꯒꯨꯝꯅ ꯊꯣꯡꯕ ꯑꯗꯨꯒ ꯃꯍꯤꯒ ꯎꯝ ꯆꯤꯡꯀꯨꯞꯇꯣ ꯑꯗꯨꯒ ꯇꯣꯠꯂꯒ ꯄꯤꯕ ꯉꯁꯥꯏꯁꯨꯀꯣ ꯉꯁꯥꯏꯁꯨ ꯍꯜꯂꯛꯈ꯭ꯔꯦꯕ
ꯑꯗꯨꯒ ꯇꯣꯠꯇꯨꯏ ꯁꯔꯨꯛ ꯆꯥꯛ ꯉꯥꯛ ꯊꯣꯡꯉꯒ ꯀꯩꯅꯣꯝ ꯇꯧꯗ꯭ꯔꯣ
ꯎꯝ ꯆꯥꯛ ꯊꯣꯡꯒ ꯑꯗꯨ ꯏꯁꯤꯡꯗꯣ ꯆꯥꯛꯗꯣ ꯍꯥꯞꯂꯒ ꯄꯤꯕ ꯁꯧ ꯀꯩꯅꯣꯝꯒ ꯆꯦꯡꯗ ꯐꯧ ꯇꯛꯄꯗ ꯊꯣꯛꯄꯗꯣ ꯑꯗꯨꯒꯨꯝꯕꯗꯣ
ꯑꯗꯣ ꯑꯗꯨꯗꯣ ꯎꯝ ꯊꯣꯡꯉ ꯆꯥꯛ ꯊꯣꯡꯕ ꯀꯥꯟꯗ ꯀꯩꯅꯣꯝ ꯑꯃꯨꯛ ꯇꯧꯕ ꯌꯥꯏ ꯍꯥꯞꯄꯒ ꯃꯨꯟꯍꯟꯕꯗꯣ
ꯑꯥ
ꯀꯩꯅꯣꯝ ꯍꯤꯡꯅ ꯄꯤꯗꯣꯏꯁꯨꯛ ꯃꯨꯟꯍꯟꯅꯗꯤ ꯃꯣꯏ ꯄꯥꯝꯗꯦ
ꯃꯨꯟꯍꯟꯕꯗ ꯄꯤꯅ ꯑꯩꯅ ꯍꯥꯏꯕꯗꯤ ꯆꯥꯛꯒ ꯆꯥꯛ ꯇꯣꯉꯥꯟꯅ ꯊꯣꯡꯈ꯭ꯔꯦꯀꯣ
ꯑꯣ
ꯃꯍꯤ ꯇꯣꯉꯥꯟꯅ ꯊꯣꯡꯈ꯭ꯔꯦꯀꯣ ꯃꯍꯤꯗꯤ ꯅꯨꯡꯇꯤꯒꯤ ꯐꯪꯕꯅꯤꯅ ꯅꯨꯡꯇꯤꯒꯤ ꯃꯨꯟꯈ꯭ꯔꯕꯗꯨ ꯐꯨꯠꯄꯗ ꯅꯨꯡꯉꯥꯏꯇꯕ ꯇꯣꯉꯥꯟ ꯑꯃꯨꯛꯀ ꯐꯨꯠꯄ ꯑꯗꯨꯒ ꯆꯥꯛ ꯆꯥꯛ ꯊꯣꯡꯕꯗꯣ ꯑꯩꯈꯣꯏ ꯆꯥꯛ ꯆꯥꯕꯒꯨꯝꯅ ꯏꯁꯤꯡ ꯆꯞ ꯆꯥꯅ ꯊꯣꯡꯉꯒ ꯂꯧꯊꯣꯛꯂꯒ ꯄꯤꯕ
ꯃꯤꯗꯤ ꯃꯤꯗꯤ ꯆꯥꯛꯁꯦ ꯀꯩꯅꯣꯝ ꯆꯐꯨ ꯑꯆꯧꯕꯗ ꯊꯣꯡꯕ ꯍꯩꯔꯅꯤꯀꯣ
ꯎꯝ ꯈꯤꯇꯪꯗ ꯀꯨꯇꯥ ꯑꯅꯤꯒ ꯇꯪꯈꯥꯏꯒꯨꯝꯕ ꯉꯥꯛꯇꯅꯤꯗ
ꯑꯣ ꯆꯦꯡ ꯇꯥꯡꯕꯔ꯭
ꯆꯦꯡꯁꯦ ꯈꯪꯗꯦ ꯍꯟꯗꯛꯁꯦ ꯑꯁ ꯔꯦꯁꯟꯗꯣ ꯅꯍꯥꯟꯗꯤ ꯋꯥꯟ ꯊꯥꯎꯖꯟ ꯂꯤꯁꯤꯡ ꯑꯃꯒ ꯎꯝ ꯂꯤꯁꯤꯡ ꯑꯃꯒ ꯆꯥꯇ꯭ꯔꯨꯛ ꯆꯥꯇ꯭ꯔꯦꯠꯀꯤ ꯆꯥꯇ꯭ꯔꯦꯠ ꯈꯩꯗꯔꯥ ꯂꯧꯕꯅꯦ ꯈꯪꯉꯦ ꯍꯟꯗꯛꯁꯨ ꯑꯣꯛꯀꯤ ꯆꯦꯡ ꯂꯩꯔꯔꯣꯏꯅꯦ ꯑꯗꯨ ꯀꯗꯥꯏꯗ ꯂꯧꯁꯤꯔꯥ ꯈꯟꯕꯅꯤꯅꯦ
ꯑꯗꯣ ꯁꯦꯡꯦꯡ ꯑ ꯑ ꯑꯗꯣ ꯇꯦꯡ ꯀꯩ ꯄꯨꯣꯔꯥ ꯄꯨꯔꯥ ꯑꯃꯗꯣ ꯊꯥꯡ ꯀꯌꯥ ꯊꯣꯛꯄ꯭ꯔꯣ
ꯎꯝ ꯊꯥꯛ ꯑꯃ ꯈꯪꯗꯦ ꯊꯥꯛ ꯑꯃꯗꯤ ꯌꯧꯧꯕꯅꯤꯗ
ꯑꯣ ꯃꯣꯏꯗꯤ ꯑꯅꯤꯛꯇꯪ ꯑꯣꯏ ꯑꯗꯨꯕꯅꯤꯅ ꯍꯥꯏ ꯀꯩꯅꯣꯝ ꯌꯥꯝꯅꯅꯤ ꯀꯩꯅꯣꯝ ꯇꯧꯗꯧ ꯉꯝꯗꯦꯀꯣ
ꯑꯣꯥꯎꯇꯥꯛ ꯑꯗꯨꯝ ꯂꯧꯕꯅꯤꯅ ꯈꯔꯗꯤ ꯐꯩꯔꯗ ꯑꯣꯏꯔꯁꯨ ꯆꯦꯡꯗꯣ
ꯅꯣꯏ ꯅꯣꯏ ꯑꯣꯆꯥꯛ ꯂꯧꯕꯗꯣ ꯀꯥꯏꯗ ꯂꯧꯕ ꯆꯠꯄ꯭ꯔꯣ
ꯎ ꯌꯦꯟ ꯀꯛꯐꯝꯗꯨꯀꯣ ꯑꯗꯨꯗ
ꯑꯣ ꯐꯥꯏꯅ ꯃꯤ ꯑꯇꯣꯞꯧꯕꯁꯨ ꯂꯧꯅꯕ꯭ꯔꯣ
ꯎꯝ ꯂꯧꯅꯩ ꯅꯍꯥꯟꯗꯤ ꯏꯕꯥꯅꯤ ꯅꯤꯕꯅꯦ ꯄꯩꯁꯥ ꯄꯤꯒꯦ ꯍꯥꯏꯕꯁꯨ ꯄꯤꯒꯦ ꯂꯧꯋꯦ ꯂꯧꯋꯦ ꯍꯥꯏꯕꯁꯨ ꯁꯨꯛꯌꯥ ꯌꯥꯗꯕ
ꯑꯣ ꯑꯗꯣ ꯅꯕꯥꯅꯤ ꯌꯦꯟ ꯌꯣꯝꯐꯝꯗꯔ
ꯎꯝ ꯅꯠꯇꯦ ꯌꯦꯟ ꯌꯣꯟ ꯐꯝ ꯗꯨꯁꯨꯅꯦ ꯍꯣꯏ
ꯑꯩꯅ ꯍꯥꯏꯕꯗꯤ ꯅꯕꯥꯅꯤꯒꯤ ꯌꯦꯟ ꯌꯣꯟꯕ ꯃꯣꯏ ꯃꯣꯏ ꯌꯨꯝꯗ ꯑꯃꯨꯛ ꯂꯧꯕ꯭ꯔꯥ ꯍꯥꯏꯕ
ꯎꯝ ꯎꯝ ꯎꯝ ꯎꯝ ꯎꯝ ꯍꯣꯏ ꯍꯣꯏ ꯌꯦꯟ ꯊꯥꯕꯁꯦ ꯑꯅꯤ ꯑꯍꯨꯝ
ꯑꯃꯨꯛ ꯌꯣꯛꯑꯣ ꯍꯥꯏꯕ꯭ꯔꯥ ꯀꯃꯥꯏꯅ ꯍꯥꯏꯕ꯭ꯔꯣ ꯃꯣꯏꯗꯣ